ꯍꯂꯣ
ꯀꯔꯤ ꯇꯧꯔꯤꯅꯣ ꯑ ꯇꯥꯔꯦ
ꯇꯨꯃꯒ ꯂꯩꯌꯦ ꯅꯪꯗꯤ
ꯅꯪꯗꯤ ꯀꯩꯗꯧꯔꯤꯅꯣ
ꯃꯄꯥꯟꯗ ꯐꯝꯂ ꯂꯩ
ꯑꯣ
ꯁꯤꯅꯦꯃꯤ ꯀꯥꯏ ꯆꯂꯤ
ꯑꯁꯤ ꯌꯨꯝꯗ ꯂꯩ ꯑꯩꯗꯤ ꯀꯩꯁꯨ ꯆꯞꯠꯇꯦ ꯅꯪꯗꯤ
ꯀꯩꯁꯨ ꯆꯇꯤꯗ ꯑꯩꯁꯨ
ꯆꯥꯛꯇꯤ ꯆꯥꯔꯕꯣ
ꯆꯥꯔꯦ ꯅꯪꯗꯤ
ꯑꯩꯁꯨ ꯆꯥꯔꯦ ꯑꯩꯗꯤ ꯇꯨꯝꯃꯒ ꯂꯩꯔꯦ ꯆꯥꯛ ꯆꯥ ꯇꯣꯛꯄ ꯂꯣꯏꯔꯒ
ꯑꯍꯝ